ꯇꯥꯕ꯭ꯔꯣ
ꯇꯥꯏꯌꯦ ꯇꯥꯏꯌꯦ
ꯅꯈꯣꯟ ꯌꯥꯝ ꯀꯟꯗꯦꯍꯦ ꯐꯣꯟꯒ ꯂꯥꯞꯅ ꯂꯩꯕ꯭ꯔꯣ
ꯇꯥꯗꯕ꯭ꯔꯣ
ꯍꯧꯖꯤꯛ ꯇꯥꯔꯦ ꯇꯥꯔꯦ ꯑꯗꯨ ꯅꯈꯣꯟꯗꯣ ꯌꯥꯝ ꯀꯟꯗꯦ ꯍꯥꯏꯕ ꯋꯥꯅꯤꯗ
ꯑꯣ
ꯌꯨꯝꯗꯔꯣ
ꯌꯨꯝꯗꯅꯦ
ꯅꯣꯏ ꯉꯁꯥꯏꯦꯛ ꯌꯦꯡꯕ ꯆꯠꯂꯦ ꯍꯥꯏꯇꯥꯢ ꯑꯅꯣꯛ
ꯍꯣꯏ ꯌꯦꯡꯕ ꯆꯠꯂꯦ ꯐꯪꯗꯦꯗ
ꯎꯝꯍꯝ ꯃꯤ ꯃꯤ ꯌꯥꯝ ꯂꯩꯕ꯭ꯔꯣꯅꯦ
ꯍꯣꯏ ꯃꯤ ꯌꯥꯝ ꯂꯩꯔꯝꯃꯦ
ꯑꯗꯨ ꯂꯩ ꯑꯦ ꯑꯐꯕ ꯂꯩꯇ꯭ꯔꯕꯅꯗꯤ ꯂꯣꯏ ꯂꯣꯏꯊꯣꯛꯈ꯭ꯔꯕꯅꯦ
ꯑꯩꯈꯣꯏ ꯂꯥꯛꯄꯗꯗꯤ ꯑꯁ ꯂꯣꯏ ꯂꯣꯏꯊꯣꯛꯈ꯭ꯔꯦꯗ ꯃꯣꯏꯁꯦ ꯈꯔꯗ ꯉꯥꯏꯔꯕꯅꯦ ꯑꯣꯏ ꯊꯣꯛꯇꯕ ꯉꯥꯛꯇ ꯐꯖꯗꯕ ꯉꯥꯛꯇ
ꯅꯨꯄꯤ ꯅꯨꯄꯤꯒꯤ ꯃꯟꯕ ꯈꯛꯇꯪ ꯂꯩ ꯍꯥꯏꯅ ꯇꯥꯏꯅ
ꯍꯣꯏ ꯑꯗꯨ ꯃꯥꯅꯦ ꯑꯄꯤꯛꯄꯁꯤꯡꯁꯨ ꯂꯩꯌꯦ ꯑꯣꯏꯗꯕꯅꯤꯗ ꯑꯗꯨꯒꯨꯝꯕꯗꯨ ꯂꯧꯒꯦ ꯍꯥꯏꯗꯤ ꯉꯟꯇꯥ ꯆꯠꯒꯗꯕꯗꯣ
ꯑꯗꯨ ꯉꯁꯤ ꯈꯛꯇ ꯑꯣꯏꯔꯝꯅꯤꯅ ꯑꯣꯐꯔꯗꯤ
ꯃꯁꯤ ꯈꯤꯇꯪ ꯂꯩꯍꯧꯑꯦ
ꯀꯔꯤꯅꯣ ꯑꯁ ꯈꯪꯗ꯭ꯔꯦ ꯐꯖꯕ ꯐꯪꯒꯦꯔꯥ ꯈꯜꯂꯨꯔꯒ ꯅꯪꯅ ꯍꯥꯏꯕꯗꯣ
ꯎꯝ
ꯑꯗꯨ ꯅꯣꯏ ꯋꯥꯛꯁꯥꯛ ꯀꯦꯔꯣ
ꯉꯁꯤ ꯆꯠꯂꯔꯣꯏ ꯉꯁꯤꯗꯤ ꯆꯠꯁꯤꯔꯥ ꯉꯁꯥꯏ ꯈꯜꯂꯝꯕꯅꯦ ꯑꯗꯨꯣ
ꯐꯔꯦ ꯅꯨꯡꯗꯥꯡ ꯂꯩ ꯍꯥꯏꯕ꯭ꯔꯣꯍ
ꯑꯣꯔꯦ ꯅꯨꯡꯗꯥꯡꯔꯣ ꯀꯩꯅꯣ ꯂꯩꯃꯤꯁꯦ
ꯍꯣꯏꯅꯦ ꯍꯣꯔꯦꯟꯅꯤꯅꯦ ꯉꯁꯤ ꯗꯦ ꯀꯌꯥꯅꯣ ꯐꯣꯔꯇꯤꯟ ꯐꯤꯞꯇꯤꯟ ꯅꯠꯇ꯭ꯔꯣ ꯐꯤꯞꯇꯤꯟ ꯁꯤꯛꯁꯇꯤꯟ ꯅꯠꯇ꯭ꯔꯣ
ꯉ ꯐꯤꯐꯇꯤꯟ ꯅꯠꯇꯦ ꯉꯁꯤ ꯐꯤꯞꯇꯤꯟ
ꯃꯁꯤ ꯐꯣꯔꯇꯤꯟꯅꯦ ꯑꯗꯨ ꯐꯤꯐꯇꯤꯟꯗꯨꯗ ꯄꯨꯡ ꯕꯔꯣ ꯃꯈꯥꯏ ꯇꯥꯔꯗꯤ ꯐꯤꯐꯇꯤꯟ ꯑꯣꯟꯈ꯭ꯔꯦꯗꯅ ꯑꯦ
ꯍꯣꯏ ꯑꯗꯨꯅꯦ ꯁꯀ꯭ꯔꯤꯟꯗꯅꯦꯕ ꯑꯁ ꯑꯗꯨꯗꯤ ꯑꯩꯈꯣꯏꯁꯦ ꯊꯧꯔꯥꯡ ꯇꯧꯗ꯭ꯔꯗꯤ ꯌꯥꯗꯦꯅꯦ ꯍꯣꯔꯦꯟꯒꯤ
ꯐ꯭ꯔꯥꯏ ꯔꯥꯏꯁꯒ ꯃꯤꯃꯤꯁꯤꯡꯖꯨ ꯗꯨꯗꯤ ꯄꯦꯜꯂꯦꯍꯦ
ꯑꯗꯨꯅꯦ ꯁꯥꯒꯨꯝꯕ ꯈꯔ ꯉꯧꯔ ꯆꯥꯁꯤꯔ ꯈꯪꯗꯦ
ꯐꯔꯦ ꯀꯥꯏꯅꯦ ꯈꯔꯥ ꯄꯁꯥꯗꯤ ꯂꯩꯔꯕꯣ ꯑꯗꯨꯒꯤ ꯅꯠꯇꯦꯅꯦ ꯊ ꯊꯣꯡꯅꯒ ꯇꯧꯒꯗꯕꯗꯣ ꯑꯗꯨꯗꯅꯤ
ꯊꯣꯡꯕꯗꯨꯗꯤ ꯊꯣꯕꯗꯨ ꯀꯩꯅꯣꯅ ꯏꯟꯁꯥꯡꯒꯨꯝꯅ ꯊꯣꯡꯂꯛꯕ
ꯅꯨꯇ꯭ꯔꯃꯥꯏꯅ
ꯈꯔ ꯊꯥꯎꯁꯠꯂꯒ ꯇꯥꯎꯕ ꯖꯥꯠꯇꯣ ꯇ꯭ꯔꯥꯏ ꯇꯥꯎꯕ ꯀꯩꯅꯩꯅꯣ ꯑꯁ ꯈꯥꯏꯁꯤꯔꯥ ꯈꯔ ꯈ꯭ꯔꯤꯁꯄꯤ ꯑꯣꯏꯅꯕ ꯑꯇ ꯃꯣꯏꯗꯒꯨꯝꯕꯗ ꯗꯤꯞ ꯇꯧꯔꯒ ꯇꯥꯎꯕ ꯖꯥꯠꯇꯣ
ꯑ ꯌꯥꯏꯗꯁꯨ
ꯑꯗꯨ ꯎꯥꯎꯋꯔ ꯔꯥꯛ ꯑꯣꯏ ꯕꯣꯏꯂꯔ ꯑꯣꯏꯕꯒꯤ ꯑꯩꯈꯣꯏ ꯂꯩꯔꯗꯤ ꯕꯣꯏꯂꯔ ꯂꯩꯒꯅꯦꯕ ꯕꯣꯏꯂꯔꯗꯤ ꯏꯟꯁꯥꯡ ꯃꯍ ꯍꯥꯎꯗ ꯇꯥꯎꯕꯗꯨꯅ ꯈꯔ ꯐꯕꯅꯦꯕ ꯀꯦꯖꯤ ꯑꯃ ꯇꯪꯈꯥꯏ ꯑꯩꯈꯣꯏ ꯅꯣꯏꯅ ꯌꯥꯡꯈꯩ ꯌꯥꯡꯈꯩ ꯌꯥꯡꯈꯩ ꯄꯨꯊꯣꯛꯑꯗꯤ ꯀꯖꯤ ꯇꯔꯥ ꯑ ꯀꯤꯖꯤ ꯇꯔꯥ ꯑꯃ ꯃꯈꯥꯏꯗꯤ ꯊꯣꯔꯛꯀꯅꯤꯅ ꯑꯩꯈꯣꯏ ꯃꯤ ꯇꯔꯥꯅꯦ ꯑꯩ ꯍꯥꯏꯒꯦ ꯍꯥꯏꯒꯦ ꯇꯧꯕꯅꯤ ꯑꯩꯈꯣꯏ ꯃꯤ ꯇꯔꯥ ꯑꯗꯨꯝ ꯍꯥꯏꯔꯣꯏꯅꯦ ꯌꯥꯡꯈꯩ ꯌꯥꯡꯈꯩ ꯂꯣꯏꯅ ꯄꯨꯊꯣꯛꯑꯗꯤ
ꯎꯝ ꯆꯥꯝꯃꯉꯥꯅꯤ ꯊꯣꯛꯛꯏꯅ
ꯑꯗꯨꯅꯤ ꯑꯗꯨꯒ
ꯑꯣ
ꯀꯦꯖꯤ ꯑꯃ ꯑꯃ ꯃꯈꯥꯏ ꯂꯧꯕ ꯌꯥꯔꯦꯅ ꯑꯃ ꯃꯈꯥꯏ ꯌꯥꯝꯃꯦ ꯗꯦꯝ ꯑꯃ ꯂꯩꯔꯁꯨ ꯑꯗꯨꯝ ꯈꯔ ꯉꯟ ꯉꯟꯕ ꯉꯟꯅ ꯊꯣꯛꯑꯒ ꯇꯥꯎꯕꯀꯣ
ꯊꯥꯎꯁꯨ ꯂꯩꯔꯒ ꯇꯥꯎꯕ
ꯎꯝꯕꯤ ꯋꯥ
ꯇꯧꯁꯤꯔꯣꯑꯣ ꯑꯗꯨꯒꯨꯝꯃꯥꯏ ꯇꯧ
ꯑꯦ ꯍꯥꯏꯗ
ꯇꯥꯎꯔꯒ ꯑꯩꯈꯣꯏ ꯑꯇꯣꯞꯄ ꯆꯥꯒꯦ ꯍꯥꯏꯔ ꯑ ꯊꯣꯛꯣꯞꯄ ꯆꯥꯒꯦ ꯍꯥꯏꯔꯁꯨ ꯑꯇꯣꯞꯄꯗ ꯑꯗꯨꯝ ꯁꯦꯝꯃꯒ ꯆꯥꯔꯅ ꯑꯗꯨꯝ ꯆꯥ ꯁꯤꯡꯖꯨ ꯁꯦꯝꯃꯒ ꯆꯥꯛꯀ ꯆꯥꯒꯦ ꯍꯥꯏꯔꯒ ꯑꯗꯨ ꯇꯥꯔꯨꯔ ꯆꯥꯕ ꯌꯥꯏ ꯑꯩꯅ
ꯑꯣ
ꯑꯇꯣꯞꯄ ꯍꯣꯏꯗꯁꯨ ꯍꯣꯔꯦꯟ ꯑꯩ ꯍꯥꯏꯕꯤꯒꯦ ꯇ ꯃꯣꯏꯅ ꯇꯜꯂꯗꯤ ꯈꯪꯗ꯭ꯔꯦ ꯇꯟꯗ꯭ꯔꯗꯤ ꯇꯧꯕ ꯌꯥꯏ ꯍꯥꯏꯕꯅꯤꯗꯪ ꯁꯦꯃꯤꯐꯥꯏꯅꯦꯜꯅꯦ ꯑꯩꯁ ꯌꯥꯝ ꯃꯈ ꯑꯩꯈꯣꯏꯗꯤ ꯀꯩꯅꯣꯗꯨ ꯍꯧꯖꯤꯛ ꯃꯈꯥ ꯃꯈꯥꯔꯣꯝꯗ ꯂꯩꯕ ꯏꯌꯥꯝꯕꯣꯏꯗꯨꯗꯤ ꯑꯣꯧꯁꯥ ꯇꯧꯔ ꯂꯩꯅ ꯃꯣꯏꯗꯤ
ꯑꯗꯨꯗꯣ ꯑꯩꯁꯨ ꯎꯅꯦ ꯑ ꯑꯗꯨ ꯑꯁꯦꯡ ꯑꯃꯔꯝꯗ ꯑꯗꯨꯗꯤ ꯅꯍꯥꯟꯒꯤ ꯐꯣꯇꯣꯗ ꯊꯥꯒꯠꯄ꯭ꯔꯥ ꯈꯥꯡꯗꯦ ꯏꯁꯀꯦꯝꯗꯧꯔꯑꯝꯗꯨꯅ ꯑꯃꯨꯛꯀ
ꯑꯗꯨ ꯑꯣꯏꯔꯁꯨ ꯉꯁꯤ ꯉꯁꯤꯗꯤ ꯇꯧꯒꯅꯤ ꯍꯥꯏꯔ ꯂꯩꯕꯅꯤ ꯉꯔꯥꯡꯅꯗꯤ ꯃꯣꯏ ꯍꯥꯏꯩꯅꯔ ꯂꯩꯕꯅꯤ
ꯐꯅꯤ ꯅꯨ ꯃꯤꯁ ꯇꯧꯁꯤ ꯍꯥꯏꯔ ꯍꯥꯏꯕꯅ ꯐꯔꯣꯏꯗ꯭ꯔꯣ ꯑꯦ ꯐꯒꯤꯅꯦ ꯐꯥꯒꯤꯅꯦ
ꯉꯁꯤꯒꯤꯗꯤ ꯃꯥꯟꯗꯦꯕ ꯃꯣꯏꯒꯤꯗꯣ ꯅꯨꯡꯗꯥꯡ ꯇꯥꯈ꯭ꯔꯦꯕ ꯅꯨꯡꯗꯥꯡ ꯅꯠꯇ꯭ꯔꯣ ꯍꯧꯖꯤꯛꯗꯣ ꯃꯥꯏꯐꯨꯠ
ꯃꯅꯨꯡ ꯌꯨꯝ ꯃꯅꯨꯡ ꯃꯥꯜꯜꯂꯤꯗ ꯈꯪꯗꯦ ꯌꯦꯡꯁꯤ ꯃꯨꯒꯥ ꯑꯣ
ꯇꯧꯒꯅꯤꯗꯤ ꯍꯥꯏꯔ ꯂꯩꯕꯅꯦꯕ ꯉꯁꯤꯁꯨ ꯇꯧꯒꯅꯤ ꯍꯥꯏ ꯍꯥꯏ ꯍꯥꯏꯕꯗꯤ
ꯃꯐꯝꯗꯣ ꯅꯪ ꯈꯪꯕ꯭ꯔꯣ
ꯃꯐꯝꯗꯣ ꯍꯥꯏꯕꯗꯤ
ꯉ ꯊꯣꯡꯉꯤꯕ ꯃꯐꯝꯗꯣ ꯌꯨꯝꯐꯝꯗꯣ ꯈꯥꯡꯨ ꯍꯥꯏꯕꯅꯤꯅ
ꯃꯌꯨꯝꯗꯧꯔꯝꯅꯤꯅ ꯃꯌꯨꯝ ꯃꯥꯜꯂꯦꯅ ꯑꯩꯗꯤ ꯃꯌꯨꯝ ꯃꯥꯜꯂꯦ ꯑꯗꯨꯗꯣ
ꯃꯌꯨꯝꯗꯨꯗꯤ ꯑꯁꯤ ꯅꯠꯇꯦꯅ ꯑꯥꯗꯅ ꯅꯠꯇ꯭ꯔꯣ
ꯃꯅꯔꯅꯦ ꯀꯩꯅꯣ ꯇꯧꯕꯗꯣ
ꯍꯣꯡꯕꯅ ꯑꯃ ꯊꯥꯒꯠꯄꯅ ꯑꯃꯅꯤꯅ ꯃꯤꯗꯣ
ꯍꯣꯏ ꯑꯗꯨꯅꯤ ꯊꯥꯒꯠꯄ ꯃꯤꯗꯤ ꯃꯌꯨꯝꯗ ꯇꯧꯔꯝꯒꯅꯦꯕ
ꯑꯣ ꯑꯗꯨꯗꯤ ꯑꯁꯤꯗꯤ ꯅꯠꯇꯦꯅ ꯑꯥꯗꯅꯤꯅ
ꯑꯁꯤꯗꯅꯦꯅ ꯊꯥꯔꯛꯄꯗꯨꯗꯤ ꯑꯁꯤꯗ ꯂꯩꯕ ꯃꯤꯗꯨꯅ ꯊꯥꯒꯠꯄꯅꯤꯅ
ꯍꯣꯏ ꯊꯥꯒꯠꯄꯗꯤ ꯊꯥꯒꯠꯄꯅꯤ ꯑꯗꯨ ꯊꯣꯡꯕ ꯅꯨꯄꯥꯗꯤ ꯁꯤꯗ ꯂꯩꯕ ꯃꯤ ꯅꯠꯇꯦꯗ
ꯍꯣꯏ ꯂ ꯂꯥꯛ ꯂꯥꯛꯝꯒꯅꯤ ꯃꯥ
ꯃꯥ ꯂꯝꯕꯤ ꯆꯠꯄ ꯌꯥꯗ꯭ꯔ ꯂꯥꯛꯑꯝꯕ ꯌꯥꯗ꯭ꯔ ꯈꯪꯗꯦ
ꯀꯃꯥꯏꯅ ꯀꯃꯥꯏꯅ ꯆꯠꯄ ꯌꯥꯗꯦ ꯃꯥ ꯑꯞ ꯗꯥꯎꯟ ꯑꯗꯨꯝ ꯇꯧꯔ ꯂꯩ ꯑꯗꯨꯗꯤ ꯅꯍꯥꯟꯗꯨꯁꯨ ꯂꯥꯛꯑꯒ ꯀꯩꯅꯣ ꯑꯩꯈꯣꯏꯗ ꯇꯨꯝꯕꯅꯤꯅꯦ ꯑꯩꯒꯤ ꯀꯖꯤꯟ ꯈꯣꯏꯗ ꯁꯨꯃꯣ ꯒꯔꯤ ꯂꯩꯕꯗꯣ
ꯑꯣ ꯈꯪꯉꯦ ꯈꯪꯉꯦ
ꯃꯣꯏꯅ ꯇꯨꯝꯕ ꯅꯨꯃꯤꯠ ꯍꯨꯝꯅꯤ ꯂꯩꯔꯒ ꯆꯠꯈ꯭ꯔꯦ ꯑꯃꯨꯛ ꯑꯃꯨꯛꯀ ꯗ꯭ꯌꯨꯇꯤ ꯂꯩꯕꯒꯤ ꯆꯠꯄꯅꯤꯅꯦ ꯃꯣꯏ ꯈꯨꯟꯗ
ꯑ
ꯑꯞ ꯗꯥꯎꯟ ꯇꯧꯔ ꯂꯩꯕꯅꯤꯃ
ꯍꯝ ꯍꯝ
ꯃꯣꯏꯗꯤ ꯂꯝꯕꯤ ꯆꯠꯄ ꯌꯥꯏꯑꯦ ꯑꯣ ꯍꯝ ꯑꯗꯣ ꯃꯣꯏꯒꯤꯗꯤ ꯃꯣꯏꯒꯤ ꯇꯧꯔꯁꯅꯨꯅꯦ
ꯑꯦ ꯃꯣꯏꯗꯤ ꯃꯣꯍꯤꯅꯤ ꯍꯦ
ꯎꯝ ꯑꯗꯨꯅ ꯑꯩꯈꯣꯏ ꯑꯩꯈꯣꯏꯒꯤꯁꯦ
ꯑꯩꯈꯣꯏ ꯏꯁꯦ ꯁꯤꯦꯃꯤ ꯐꯥꯏꯅꯦꯜ ꯀ꯭ꯋꯥꯇꯔ ꯐꯥꯏꯅꯦꯜ ꯂꯣꯏ ꯇꯧꯊꯣꯛꯑꯒ ꯐꯥꯏꯅꯦꯜꯗ ꯂꯩꯗ꯭ꯔꯗꯤꯀꯣ ꯂꯣꯏꯔꯦ
ꯁꯤꯃꯤꯒꯤꯗꯤꯡ ꯑꯣ ꯁꯤꯃꯤꯁꯦ
ꯁꯤꯃꯤꯁꯦ ꯁꯤ ꯉꯁꯤꯗꯤꯅꯦ
ꯀꯩꯅꯣꯅꯤꯅꯦ ꯑꯁ ꯐ꯭ꯔꯥꯟꯁꯀ ꯏꯁꯄꯦꯦꯕꯀꯣ
ꯑꯥ
ꯑꯁ ꯇꯧꯔ ꯉꯁꯤ ꯇꯧꯔꯒꯨꯝꯁꯤꯗ ꯑꯥꯔꯖꯦꯟꯇꯤꯅꯥꯒ ꯏꯪꯂꯦꯟꯗ ꯇꯧꯁꯤꯗ
ꯎꯝ ꯑꯗꯨ ꯅꯨꯃꯤꯠꯇ ꯐꯖꯅ ꯆꯥꯕꯤꯒ ꯄꯣꯛꯑꯗꯤ ꯐꯖꯔꯅꯤ ꯐꯦꯅꯦꯜꯒ ꯌꯦꯡꯔꯣꯏ ꯇꯧꯔꯤꯁꯤ
ꯆꯜꯂꯦ ꯐꯥꯏꯅꯦ ꯍꯥꯏꯔ ꯑꯩꯗꯤ ꯐꯥꯏꯅꯦꯜꯗꯤ ꯌꯦꯡꯅꯤꯡꯉꯥꯏ ꯃꯥꯟꯗꯦ ꯑꯩꯁꯦ
ꯐꯅꯦꯔꯣ
ꯍꯣꯏ ꯑꯩ ꯐꯥꯏꯅꯦꯜ ꯑ ꯍꯥꯏꯕꯗꯤ ꯅꯨꯡꯗꯥꯡꯗ ꯌꯦꯡꯉꯅꯤ ꯑꯗꯨꯕꯨ ꯍꯧꯒꯠꯂꯒ ꯗꯥꯏꯔꯦꯛ ꯑꯦꯛꯖꯥꯝ ꯇꯧꯕ ꯆꯠꯀꯅꯤꯕ
ꯄꯨꯡ ꯀꯌꯥ ꯑꯗꯨꯅ ꯑꯩꯖꯥꯝꯗꯨꯅ
ꯄꯨꯡ ꯇꯔꯥꯗꯒꯤ ꯍꯧꯔꯒ ꯄꯨꯡ ꯑꯅꯤ ꯐꯥꯎ
ꯄ ꯑꯃꯥ ꯑꯅꯤ ꯑꯍꯨꯝ ꯄꯨꯡ ꯃꯔꯤ ꯊꯥꯕ꯭ꯔꯣꯏ ꯅꯣꯏꯁꯦ
ꯅꯠꯇꯦ ꯄꯨꯡ ꯑꯍꯨꯝꯅꯦ ꯑꯦꯂꯕꯦꯟꯗꯒꯤ ꯍꯧꯒꯅꯤ ꯍꯧꯕꯕꯨꯗꯤ
ꯅꯪ ꯇꯦꯟ ꯍꯥꯏꯕꯒꯤꯅꯤꯗ
ꯁꯤꯗ ꯑꯩ ꯌꯥꯎꯗ꯭ꯔꯦꯗꯤ ꯌꯥꯗꯦꯅ ꯇꯦꯟꯗ
ꯑꯗꯨꯏ ꯆꯨꯝꯃꯦ ꯆꯨꯝꯃꯦ ꯑꯦꯛꯖꯥꯝꯗꯗꯤ
ꯑꯗꯨꯒꯤ ꯑꯁ ꯈꯪꯗ꯭ꯔꯦꯗ ꯑꯦꯛꯖꯥꯝꯁꯨ ꯍꯧꯖꯤꯛ ꯑꯁ ꯉꯁꯤꯁꯨ ꯔꯤꯖꯜ ꯊꯣꯔꯛꯑꯦꯅꯦ
ꯅꯨꯡꯇꯤꯌꯥꯗ ꯌꯥꯕ꯭ꯔꯣ
ꯉꯁꯤ ꯐꯣꯔꯠ ꯁꯦꯃꯤꯁꯇꯔꯒꯤꯗ ꯊꯣꯛꯂꯛꯑꯦ ꯑꯗꯣ ꯗꯦꯛ ꯂꯩꯕ ꯃꯥꯂꯦ ꯍꯥꯏꯁꯦ
ꯍꯦ ꯎꯗ꯭ꯔꯦ
ꯑꯣꯥ
ꯑꯗꯨ ꯦꯛꯁꯤꯌꯥ ꯇꯛꯑꯅꯤꯅ ꯅꯗꯤꯁꯁꯤꯔ ꯇꯥꯈꯤꯔꯣ
ꯅꯦꯛꯁ ꯏꯔ ꯨꯟꯗ ꯇꯥꯅꯤ ꯃꯥꯅꯦ ꯇꯅ ꯈꯔꯗ ꯑꯩ ꯈꯪꯈ꯭ꯔꯕꯅꯦ ꯑꯩꯈꯣꯏ ꯃꯦꯝꯗꯣ
ꯅꯪ ꯅꯪꯁꯨ ꯑꯩꯈꯣꯏ ꯍꯦꯜꯃꯦꯠꯗꯣ ꯍꯥꯏ ꯍꯥꯏꯔꯒ ꯅꯪꯁꯨ ꯑꯣꯏꯔꯝꯅꯤꯅꯦ
ꯎ ꯑꯩꯈꯣꯏ ꯃꯦꯝꯗꯣ ꯃꯥꯅ ꯍꯦꯛ ꯂꯧꯕ ꯁꯦꯃꯤꯁꯇꯔ ꯈꯨꯗꯤꯡ ꯕꯦꯛ ꯆꯥꯏꯑꯦꯕ
ꯅꯪ ꯈꯇꯥꯡꯔꯣ ꯃꯤ ꯌꯥꯝꯔꯣ
ꯃꯤ ꯌꯥꯝꯃꯤ ꯑꯁ ꯑꯩꯈꯣꯏ ꯑꯦꯁ ꯇꯤꯁꯤꯡꯁꯦ
ꯎꯝ ꯎꯝ
ꯃꯤ ꯅꯨꯄꯥ ꯃꯆꯥ ꯀꯨꯟꯃꯨꯛ ꯊꯥꯕꯗꯀꯣ ꯇꯔꯨꯛ ꯈꯇꯔꯅꯤ ꯄꯥꯁ ꯇ ꯋꯥ
ꯂꯨꯏ ꯍꯥꯏꯔꯞ ꯀꯥꯡꯕꯨ ꯑꯣꯏꯔꯝꯅꯤ ꯑꯗꯨꯗꯤ
ꯍꯥꯥ ꯎꯝ
ꯂꯨꯏ ꯍꯩꯕ ꯀꯥꯡꯕꯨ ꯑꯣꯏꯔꯝꯅꯤ ꯄꯥꯁ ꯇꯧꯔꯤꯕꯁꯤꯡꯗꯣ
ꯑꯗꯨ ꯍꯣꯏ ꯑꯗꯨꯒ ꯑꯁ ꯃꯤ ꯀꯨꯟ ꯍꯦꯜꯂ ꯑꯃꯨꯛꯀ ꯕꯦꯛ ꯆꯥꯔꯤꯅꯦ ꯑꯩꯈꯣꯏ ꯁꯦꯃꯤꯁꯇꯔꯁꯤ ꯐꯣꯔꯠꯀꯤꯁꯦ
ꯍꯟꯗꯛ ꯊꯥꯕꯁꯨ
ꯍꯟꯗꯛ ꯊꯥꯗꯣ ꯐꯣꯔꯠ ꯁꯦꯃꯤꯁꯇꯔꯒꯤꯣ ꯍꯗꯛ ꯊꯥꯕꯦ
ꯑꯗꯨꯗ ꯅꯨꯄꯤꯁꯨ ꯄꯨꯂꯞ ꯌꯥꯎꯔꯝꯅꯤꯅ
ꯍꯣꯏ ꯅꯨꯄꯤꯁꯨ ꯄꯨꯂꯞ ꯌꯥꯎꯋꯤ ꯀꯨꯟ ꯅꯨꯄꯤꯁꯨ ꯇꯔꯥꯃꯨꯛ ꯂꯩꯂꯝꯝꯒꯅꯤ ꯑꯦꯁ ꯇꯤꯁꯨ ꯑꯦꯁ ꯁꯤꯁꯨ ꯑꯣ ꯕꯤ ꯁꯤꯁꯨ ꯀꯔꯤꯔꯥ ꯂꯣꯏꯅ
ꯑꯗꯗꯤ
ꯍꯥꯏꯕꯗꯤ ꯑꯗꯨ ꯃꯦꯝꯗꯨꯅꯅꯦ ꯅꯠꯇꯦ ꯄꯥꯁ ꯇꯧꯕꯁꯨ ꯑꯇꯣꯞꯄꯁꯤꯡꯁꯨ ꯌꯥꯝ ꯂꯩꯌꯦꯕ ꯑꯩꯈꯣꯏ ꯃꯤꯁꯦ ꯆꯥꯃꯥ ꯍꯦꯜꯂꯦꯕ
ꯑꯥ ꯑꯗꯨ ꯕꯦꯂꯩ ꯑ ꯕꯦ ꯒ ꯆꯥꯕꯅ ꯀꯌꯥ
ꯍꯧꯖꯤꯛ ꯄꯦꯛ ꯆꯥꯕꯁꯦ ꯃꯤ ꯊꯥꯔꯇꯤꯃꯨꯛ ꯆꯥꯔꯝꯒꯅꯤ ꯊꯥꯔꯇꯤ ꯄ꯭ꯂꯁ ꯎꯝ ꯎꯄꯥꯏ ꯂꯩꯇꯦ ꯑꯗꯨ ꯃꯦꯝꯗꯨ ꯌꯦꯡꯉꯣꯅꯦ ꯐꯥꯔꯁ ꯁꯦꯃꯤꯁꯇꯔꯒ ꯊꯥꯔꯠ ꯁꯦꯃꯤꯁꯇꯔꯁꯦ
ꯑꯥ
ꯑꯩꯈꯣꯏ ꯃꯦꯝꯗ ꯀ꯭ꯂꯥꯁ ꯂꯧꯗꯕꯅꯦꯕ
ꯑꯥ
ꯑꯗꯨ ꯃꯦꯝꯗꯨ ꯀ꯭ꯂꯥꯁ ꯂꯧꯗꯕꯒꯤ ꯂꯣꯏꯅ ꯄꯥꯁ ꯇꯧꯋꯦꯕ ꯃꯤ ꯀꯅꯥꯁꯨ ꯐꯦꯜ ꯇꯧꯗꯦ
ꯀ꯭ꯂꯥꯁ ꯂꯧꯎꯗꯕꯒꯤ ꯅꯨꯡꯉꯥꯏꯗꯕꯒꯤ ꯄꯤꯔꯝ ꯄꯤꯕꯒꯤ ꯑꯣꯏꯔꯝꯅꯤꯗ ꯑꯗꯨꯗꯤ
ꯑꯗꯨꯒ ꯏꯁ ꯀꯔꯤꯔ ꯁꯦꯀꯦꯟ ꯁꯦꯃꯤꯁꯇꯔꯗ ꯃꯥ ꯂꯧꯔꯦ ꯕꯦꯒ ꯆꯥꯔꯦ ꯑꯗꯨꯁꯨ ꯃꯤ ꯌꯥꯡꯈꯩꯃꯨꯛ ꯆꯥꯢ ꯇꯪꯈꯥꯏꯃꯨꯛ ꯍꯧꯖꯤꯛ ꯑꯗꯨ ꯇꯧꯗ꯭ꯔꯤ ꯑꯗꯨꯒꯤ ꯕꯦꯛꯇꯨꯅꯦ ꯗꯦꯠ ꯇ꯭ꯋꯦꯟꯇꯤꯗ ꯇꯧꯒꯗꯕꯁꯦ
ꯑꯣ
ꯑꯗꯨ ꯂꯩꯔꯦ ꯑꯗꯨꯒ ꯍꯧꯖꯤꯛ ꯐꯣꯔꯠ ꯁꯦꯃꯤꯁꯇꯔꯗ ꯃꯥ ꯂꯧꯔꯦꯕ ꯑꯃꯨꯛꯀ ꯀꯨꯟꯊ꯭ꯔꯥꯃꯨꯛ ꯑꯃꯨꯛꯀ ꯀꯔꯤ ꯁꯤꯛꯁ ꯑꯩꯈꯣꯏ ꯐꯣꯔꯠ ꯈꯛꯇꯪꯅꯦ
ꯑꯣ ꯐ ꯇꯅꯤꯀꯣ
ꯑꯗꯨꯒꯤ ꯐꯣꯠꯇꯁꯨ ꯐꯥꯏꯅꯦꯜ ꯊꯥꯔꯠ ꯆꯗꯦ ꯁꯩꯀꯦꯟꯒ ꯍꯧꯖꯤꯛ ꯐꯣꯠ ꯑꯃꯨꯛꯀ ꯆꯥꯔ ꯂꯩꯔꯦ
ꯑꯗꯣ ꯅꯪ ꯗꯦꯠ ꯇ꯭ꯋꯦꯟꯇꯤꯗ ꯊꯥꯒꯗꯕꯅꯤꯅ ꯁꯦꯀꯦꯟꯒꯤ ꯅꯠꯇ꯭ꯔꯣ
ꯍꯣꯏ ꯁꯦꯀꯦꯟꯒꯤ
ꯗꯨꯗꯤ ꯐꯣꯠꯀꯤꯗꯤ ꯅꯦꯛꯁ ꯌꯥꯔ ꯇꯥꯔꯅꯤꯅꯦ ꯐꯖꯩ ꯐꯖꯩ ꯆꯍꯤ ꯑꯃ ꯉꯥꯏꯒꯗꯕꯅꯦ ꯅꯪꯁꯦ
ꯎꯝ ꯑꯗꯨꯏꯅꯤꯅꯦ ꯑꯩ ꯈꯪꯉꯦ ꯍꯧꯖꯤꯛ ꯑꯃ ꯑꯃ ꯆꯥ ꯄꯦꯄꯔ ꯑꯃꯅꯦꯕ ꯑꯩ ꯆꯥꯔꯤꯁꯦ
ꯑꯥꯝ
ꯑꯗꯣ ꯑꯗꯨ ꯃꯦꯝꯒꯤꯅꯦ ꯁꯣꯏꯗꯅ ꯑꯩ ꯈꯪꯉꯦꯕ ꯃꯦꯝꯒꯤꯗꯨꯅꯦꯕ ꯑꯩꯉꯣꯟꯗ
ꯑꯗꯨ ꯆꯥꯕꯗꯤ ꯆꯦ ꯑꯃꯈꯛꯇꯪꯔꯣ ꯆꯥꯒꯗꯕꯁꯦ ꯆꯦ ꯑꯃꯇꯪꯔꯣ ꯆꯥꯒꯗꯕꯁꯦ
ꯑꯃꯈꯛꯇꯪꯅꯦ ꯑꯩ ꯆꯥꯕ
ꯐꯩ ꯐꯩ ꯑꯗꯨꯗꯤ ꯑꯃꯈꯛꯇꯪ ꯐꯥꯎꯗꯤ ꯑꯅꯤ ꯑꯍꯨꯝ ꯌꯥꯎꯔꯗꯤ
ꯆꯅꯤ ꯑꯍꯨꯝ ꯌꯥꯎꯔꯗꯤ ꯁꯤꯈꯔꯦ ꯇꯣꯛꯑꯦ ꯑꯩ
ꯇꯣꯏꯔ ꯁꯕꯖꯤ ꯀꯩ ꯂꯧꯔꯔꯣꯏ ꯍꯥꯏ
ꯑꯗꯨꯒꯤ ꯑꯗꯨ ꯃꯦꯝꯒꯤꯅꯦꯕ ꯑꯗꯨꯒꯤ ꯇꯟꯕ ꯈꯔ ꯌꯦꯡꯊꯤꯕꯅꯦꯕ ꯑꯩꯉꯣꯟꯗ ꯃꯥꯅ ꯀ꯭ꯂꯥꯁ ꯂꯥꯛꯕ ꯂꯥꯛꯑꯣ ꯍꯥꯏ ꯀꯧꯔꯒ ꯑꯩꯅ ꯀ꯭ꯂꯥꯁ ꯂꯥꯞꯄ ꯉꯝꯗꯦ ꯕꯤꯖꯤꯅꯦ ꯍꯥꯏꯕꯤꯕ ꯑꯗꯨꯗꯤ ꯀꯔꯤ ꯕꯤꯖꯤꯅꯣ ꯀ꯭ꯂꯥꯁ ꯏꯁꯇꯨꯗꯦꯟ ꯁꯥꯇ꯭ꯔ ꯑꯃ ꯑꯣꯏꯔꯒ ꯍꯥꯏꯔꯦ
ꯎꯝ ꯑꯗꯨꯢ ꯑꯣꯏꯔꯝꯅꯤꯌꯦ
ꯕꯦꯔꯅꯤ ꯃꯥꯁꯦ
ꯕꯤꯔꯅꯤ